ꯇꯥꯏꯌꯦ ꯇꯥꯏ
ꯇꯥꯔꯦ ꯇꯥꯔꯦ
ꯑꯥ
ꯍꯂꯣ ꯇꯥꯕꯒꯨꯝ ꯇꯥꯗꯕꯒꯨꯝ ꯇꯧꯣꯏ ꯅꯪꯉꯁꯦ
ꯎꯝ ꯑꯩ ꯃꯈꯣꯟꯁꯦ ꯈꯤꯇꯪ ꯅꯦꯝꯊꯠꯄ ꯈꯤꯇꯪ ꯋꯥꯡꯈꯠꯄ
ꯑꯣ
ꯑꯩꯒꯤ ꯅꯦꯠꯋꯥꯛꯁꯦ ꯑꯞ ꯇꯧ ꯆꯠꯂꯦ ꯂꯝꯕꯤꯁꯦ ꯐꯠꯇꯕꯅꯤꯅ
ꯍꯧꯖꯤꯛꯇꯣ ꯑꯃꯨꯛꯀ ꯃꯊꯛꯇ ꯀꯥꯈꯛꯄꯒꯤ ꯑꯣꯏꯔꯝꯃꯤꯅꯦ
ꯑ ꯉꯁꯥꯏꯗꯣ ꯂꯝꯕꯤ ꯐꯠꯇꯕ ꯂꯝꯕꯤꯗ ꯌꯧꯔꯔꯕ ꯇ ꯃꯆꯄ
ꯊꯨꯅ ꯆ ꯊꯨꯅ ꯆꯠꯂꯣ ꯍꯥꯏꯕ ꯌꯥꯗ꯭ꯔꯣ
ꯍ ꯁꯨꯅꯦ ꯆ ꯀ ꯇꯎ ꯃ ꯑꯗꯨ ꯈꯤꯇꯪ ꯊꯨꯔꯗꯤ ꯑꯁꯣꯛ ꯑꯄꯟ ꯌꯧꯒꯗꯕꯅꯤꯅ ꯑꯩꯗꯣ ꯄꯥꯈꯠꯄꯀꯣ ꯑꯗꯒꯦꯅꯤꯗ ꯍꯧꯖꯤꯛꯇꯤ ꯂꯝꯕꯤ ꯐ ꯌꯥꯝ ꯐꯕꯗꯣ ꯌꯥꯎꯔꯦ ꯑꯗꯨ ꯐꯖꯅ ꯑꯩꯁꯨ ꯊꯧꯒꯦ ꯆꯠꯀꯦ ꯅꯪꯁꯨ ꯐꯖꯅ ꯌꯥꯎꯍꯟꯕꯤꯔꯣ ꯍꯥꯏꯗꯤ ꯂꯩꯕꯤꯌꯣꯕ ꯑꯩ ꯇꯤꯆꯔꯁ ꯅꯠꯇ ꯍꯦ ꯑꯩ ꯂꯥꯏꯔꯤꯛꯁꯨ ꯇꯝꯕꯁꯨ ꯅꯠꯇꯦ ꯑꯁꯨꯝ ꯑꯩꯒꯤ ꯏꯖꯔꯅꯤ ꯀ ꯆꯠꯄ ꯃꯇꯥꯡꯗ ꯅꯪꯉꯣꯟꯗ ꯍꯥꯏꯗꯣꯛꯄꯅꯤ
ꯑꯗꯨ ꯑꯣꯏꯔꯁꯨ ꯅꯪꯅ ꯈꯔ ꯍꯥꯜꯂꯤꯗꯅ
ꯁꯂ ꯑ ꯁꯅꯔꯤ ꯍꯥꯏꯅꯤ ꯁꯅꯔꯤꯁꯤ ꯌꯥꯝ ꯐꯖꯩ ꯂꯩ ꯑꯣ ꯇꯤꯉꯥ ꯑ ꯂꯣꯏ ꯀ ꯑꯁ ꯌꯥꯝ ꯐꯖꯩ
ꯑꯍꯍ
ꯑꯍ ꯑꯍ ꯑ ꯋꯤꯟꯗꯣꯗ ꯍꯥꯡꯗꯣꯛꯑꯣ ꯑꯗꯨꯒ ꯊꯣꯛꯑꯣ ꯎꯔ ꯎ
ꯍꯍ
ꯑꯩ ꯋꯤꯟꯗꯣꯗ ꯍꯥꯡꯗꯣꯛꯦ ꯎꯗꯤꯅꯦ ꯏꯕꯥꯅꯤ ꯈ ꯂꯥꯞꯅꯕ ꯃꯥꯜꯂꯦ
ꯅꯪ ꯃꯌꯥꯏꯗ ꯐꯝꯒ ꯑꯣꯏꯔꯕꯅꯦ
ꯑꯍꯤ
ꯀꯩꯗꯧꯔꯤꯅꯣ ꯅꯪꯗꯤ ꯊꯕꯛ ꯇꯧꯋꯤꯌꯣ
ꯇꯧꯗꯗ
ꯑ ꯏꯁꯤꯡ ꯁꯅꯥ ꯀꯣꯟ ꯇꯕ
ꯎꯝ ꯇꯣꯛꯑꯦ ꯍꯧꯖꯤꯛꯇꯤ ꯌꯥꯗꯕꯒꯤ
ꯁꯟꯊꯌꯥ
ꯍꯥꯥ
ꯈꯨꯠ ꯍꯥꯝꯊꯣꯛꯏꯔꯣꯕ
ꯎꯝ ꯃꯣꯠ ꯄ ꯈꯨꯠꯇ ꯑꯗꯨꯒꯤ
ꯎ
ꯎꯝ ꯅꯪꯁꯨ ꯇꯝꯄꯥꯛꯇ ꯂꯩꯕ ꯃꯥꯜꯂꯦ
ꯑꯥꯏꯗꯤ ꯇꯝꯄꯥꯛꯒꯤ ꯅꯠꯇꯦ ꯖꯦꯂꯤ ꯏꯗꯦꯅꯦ
ꯑꯣ ꯅꯪ ꯕꯜꯂꯤꯍꯤꯗꯔꯣ
ꯑꯍ ꯑꯍ ꯍꯍꯍꯍꯍꯍꯍꯍꯍ
ꯑꯗꯨꯒꯤ ꯔꯥꯅꯤ ꯅꯪꯒꯤ ꯒꯥꯔꯤ ꯊꯧꯕ ꯅꯨꯡꯉꯥꯏꯗ꯭ꯔꯤꯗꯣ ꯎꯝ ꯎꯝ
ꯑ ꯏꯁꯤꯡ ꯃꯊꯥꯛꯇꯩꯩꯅ ꯂꯩꯔꯤꯁꯦ
ꯎ ꯑꯩ ꯌꯥꯝꯅ
ꯑꯩ ꯌꯥꯝ ꯅꯅꯨꯡꯉꯥꯟꯕꯅꯣ ꯍꯛꯆꯥꯡ ꯁꯣꯊꯔꯗꯤ ꯑꯩ ꯅꯨꯡꯉꯥꯏꯇꯦꯀꯣ ꯑꯩꯉꯣꯟꯗ ꯃꯅ ꯏꯔꯝꯗꯅ
ꯎꯝ
ꯑꯍꯍꯍꯍꯍꯍ ꯃꯤ ꯑꯃꯥꯟ ꯑꯃꯅꯥꯟ ꯄꯤꯕꯁꯤ ꯅꯨꯡꯉꯥꯏꯇꯦꯀꯣ
ꯑꯗꯨꯅꯦ ꯑꯗꯨꯁꯨ ꯅꯨꯡꯉꯥꯏꯇꯦ ꯑꯗꯨ ꯅꯪꯁꯨ ꯅꯣꯛꯀꯅꯨ ꯅꯪ ꯅ ꯑꯩꯁꯨ ꯅꯣꯛꯅꯤꯡꯉꯤꯕ ꯑꯗꯨꯒꯤ
ꯅꯥꯅꯦ ꯍ ꯋꯥ ꯑꯗꯨ
ꯑꯦꯔꯝꯅꯤꯗ
ꯍꯩ ꯑꯩꯗꯤ ꯍꯧꯎꯗꯦꯀꯣ ꯁꯨꯀꯍꯧ ꯍꯧꯗꯦ ꯃꯁꯥꯅ ꯅꯣꯛꯆꯕꯗꯨ ꯑꯩ ꯀꯃꯥꯏ ꯍꯧꯗꯣꯏꯅꯤ
ꯈꯪꯗ꯭ꯔꯔꯤꯗ ꯑꯗꯨꯝ ꯅꯣꯛꯅꯤꯡ ꯀꯔꯤꯔꯥ ꯈꯪꯗꯦ ꯑꯩꯒꯤ ꯕ꯭ꯔꯦꯟꯗ ꯁꯟꯒꯤ ꯕ꯭ꯔꯦꯟ ꯍꯥꯞꯄꯤꯕꯔꯦ ꯍꯪꯅꯩ
ꯑꯗꯨ ꯑꯣꯏꯔꯝꯃꯅꯤ
ꯎꯝ ꯌꯥꯗꯔꯦꯅꯦ
ꯅꯪꯒꯤ ꯂꯥꯏꯐꯇ ꯀꯩ ꯀꯩ ꯄꯥꯝꯒꯦ ꯍꯥꯏꯇꯥꯔꯦ ꯅꯪꯒꯤ ꯀꯂꯥꯏ ꯑꯥ
ꯃꯆꯥ ꯑꯣꯏꯒꯦ ꯍꯥꯏꯅ ꯈꯟꯂꯤꯅꯤꯅꯦ
ꯑꯣꯖꯥ ꯍꯥꯏꯁꯦ ꯀꯔꯝꯕ ꯑꯣꯖꯥꯅꯣ ꯀꯥꯡꯁꯦꯜꯒꯤ ꯀꯥꯡꯁꯦꯜꯒꯤꯗꯤ ꯇꯧꯔꯨꯅ ꯑꯗꯨꯝ ꯄꯣꯠ ꯆꯩꯗꯣ ꯇꯥꯎ ꯂ ꯂꯩꯔꯗꯤ ꯑꯃꯨꯛ ꯌꯥꯔꯣꯏꯅꯦ
ꯇꯨ ꯍꯧꯔꯛ ꯑꯦ ꯅꯪꯅ
ꯁꯃꯨꯗ꯭ꯔ ꯄꯥꯡꯁꯤ ꯑꯗꯨꯝ ꯄꯣꯠ ꯆꯩꯩꯗꯣ ꯑꯗꯨꯝꯥꯎ ꯀꯥꯎ ꯇꯦꯡ ꯇꯧꯔꯒ ꯂꯩꯔꯦꯅꯦꯕ
ꯑꯗꯣ ꯊꯕꯛꯇꯤ ꯋꯥꯗꯦꯗꯅ
ꯅꯪꯅ ꯑꯃꯃꯨꯛ ꯁꯨꯨꯝ ꯊꯔ ꯔꯦꯅꯦ
ꯏꯕꯥꯅꯤꯒꯤꯁꯦ ꯌꯥꯗ꯭ꯔꯦꯕꯣ ꯅꯣꯛꯑꯒ ꯂꯩꯔꯗꯤ ꯐꯖꯔꯅꯤ ꯃꯈꯥꯒꯤꯗꯤ
ꯅꯧꯕꯅ ꯐꯩꯗ ꯃꯤ ꯑꯇꯣꯞꯄꯁꯤ ꯑꯗꯨꯝ ꯏꯕꯥꯥꯅꯤ ꯈꯛꯇꯅꯤ ꯇꯥꯏꯕꯪꯅ ꯅꯣꯛꯏꯁꯦ ꯃꯤ ꯑꯇꯣꯞꯄꯗꯤ ꯑꯥꯥ ꯀꯞꯄꯒ ꯅꯨꯡꯉꯥꯏꯇꯕꯒ ꯋꯥꯈꯜ ꯁꯣꯟ ꯇꯕꯒ ꯅꯨꯡꯉꯥꯏꯇꯕ ꯑꯗꯨꯝ ꯂꯣꯏ ꯂꯩꯕꯅꯤ ꯏꯕꯥꯅꯤ ꯑꯗꯨꯝ ꯅꯣꯛꯈꯔꯤꯁꯦ ꯄꯨꯟꯁꯤꯗ ꯈ꯭ꯋꯥꯏ ꯅꯨꯡꯉꯥꯏꯕꯅꯤꯀꯣ
ꯑꯗꯨꯅꯦꯟ ꯅꯪꯁꯨ ꯀꯞꯄꯤꯁꯤꯗꯤ
ꯑꯩꯁꯨ ꯀꯞꯄ ꯍꯥꯏꯁꯦ ꯍꯣꯏ ꯍꯧꯖꯤꯛꯇꯤ ꯀꯞꯇꯦꯗꯅ
ꯎꯝ ꯑꯗꯨ ꯑꯣꯏꯔꯁꯨ ꯉꯁꯥꯏꯗꯤ ꯀꯥꯞꯄꯤꯗꯅ ꯀꯞꯀꯗꯕꯅꯤ ꯀꯞꯄꯁꯨ ꯍꯛꯆꯥꯡ ꯐꯅꯤꯡꯉꯥꯏꯅꯤ ꯅꯠꯇ꯭ꯔꯣ
ꯏꯇꯥ ꯑꯗꯨꯏꯗꯤ ꯃꯤꯠꯁꯦ ꯁꯣꯟꯗꯔꯦ ꯅꯠꯇ꯭ꯔꯥ
ꯑꯗꯨꯅꯦ
ꯏꯔꯨꯗ꯭ꯔꯗꯤ ꯏꯁꯥꯁꯦ ꯑꯗꯨꯝ ꯃꯣꯠꯊꯜꯂꯦꯗꯅ ꯃꯣꯠꯂꯦꯗꯅ
ꯎꯝ ꯆꯨꯝꯃꯦ
ꯑꯩ ꯑꯗꯨꯝ ꯋꯥ ꯈꯥ ꯇꯗꯣ ꯉꯥꯡꯂꯣꯏꯅꯦ
ꯅꯪꯁꯦ ꯌꯥꯝ ꯍꯩꯔꯦꯅꯦ ꯑꯗꯨꯏꯅꯦ ꯑꯩꯅ ꯑꯣꯖꯥ ꯀꯧꯔꯤꯗꯣ
ꯇꯨꯝꯗꯕ ꯍꯥꯏꯁꯦ ꯑꯩ ꯑꯩ ꯍꯥꯏꯒꯦꯀꯣ ꯑꯩꯅ ꯑꯩꯒꯤ ꯋꯥꯈꯜ ꯅꯨꯡꯉꯥꯏꯇꯕ ꯃꯇꯥꯡꯗ ꯑꯩꯅ ꯅꯨꯡꯉꯥꯏꯅ ꯅꯨꯡꯉꯥꯏꯕ ꯁꯥꯕꯗꯣ ꯑꯗꯨꯗꯤ ꯑꯩ ꯑꯩꯆꯤꯟ ꯊꯤꯕꯅꯤ
ꯑꯗꯨꯅꯦ ꯑꯗꯨꯁꯨ ꯆꯤꯟ ꯊꯤꯕꯅꯦ ꯆꯨꯝꯃꯤ ꯂꯣꯏꯅ ꯆꯨꯝꯃꯤ ꯅꯪꯒꯤꯁꯦ ꯑꯩ ꯀꯔꯤ ꯍꯥꯏꯗꯣꯏꯅꯣ ꯈꯪꯗ꯭ꯔꯦ
ꯅꯪꯅ ꯑꯆꯨꯝꯕ ꯈꯛ ꯍꯥꯏꯔꯛꯑꯦ
ꯍꯣꯏꯅꯦ ꯍꯣꯏꯅꯦ ꯑꯩ ꯃꯤꯡꯁꯤ ꯆꯨꯝꯕ ꯀꯧꯁꯤꯔ ꯈꯪꯗꯦꯅꯦ ꯇꯕ꯭ꯔꯥ ꯍꯥꯂꯣ ꯍꯥꯂꯣ ꯍꯥꯂꯣ ꯍꯥꯂꯣ ꯍꯜꯂꯣ ꯇꯥꯕ꯭ꯔꯣ ꯎꯝ ꯍꯜꯂꯣ ꯍꯜꯂꯣ ꯍꯜꯂꯣ ꯍꯜꯂꯣ ꯎꯝ